ꯈꯕ꯭ꯔꯨ
ꯇꯥꯏ
ꯑꯣ ꯅꯣꯡ ꯆꯨꯕ꯭ꯔꯣ
ꯂꯪ ꯇꯨ ꯑꯣꯏꯣꯏ
ꯅꯣꯡ ꯆꯨꯐꯝ ꯑꯃꯨꯛ ꯀꯣꯟ ꯇꯥꯕ ꯑꯁ ꯅꯨꯡꯉꯥꯏꯔꯤꯕ ꯅꯠꯇ꯭ꯔ ꯕ꯭ꯔꯣ
ꯅꯨꯉꯁꯤ ꯈꯣꯏꯗꯤ
ꯑꯁ ꯑꯩꯈꯣꯏꯁꯨ ꯅꯨꯡꯉꯥꯏꯔꯤ ꯍꯥꯏꯇꯥꯔꯦꯗ
ꯀꯥꯏꯅ ꯂꯩ ꯌꯥꯝ ꯅ ꯆꯣꯡꯉꯤꯅꯦ
ꯑꯣ ꯀꯣꯏ ꯌꯗꯤ ꯅꯣꯡ ꯑ ꯇ ꯍꯥ
ꯅꯣꯏꯗꯤꯗꯒꯤ ꯀꯥꯏ ꯂꯝ ꯑꯃꯗꯒꯤ ꯀꯅꯣ
ꯑꯁ ꯍꯥꯏꯕ ꯌꯥꯗꯤꯅꯦ ꯚꯏ ꯇꯕꯤ ꯍꯥꯏꯕ ꯌꯥꯗꯅꯦ
ꯑ
ꯄꯪꯍꯥꯏ ꯍꯥꯏꯕ ꯌꯥꯗꯕ ꯋꯥꯟꯗꯤ ꯍꯧꯖꯤꯛ ꯃꯇꯝꯅꯤ ꯀꯣꯏꯗꯤ ꯅꯣꯡꯆꯨꯗꯕ ꯅꯣꯡꯆꯨꯗꯕ ꯀꯣꯏꯔꯦꯗ
ꯁꯤꯗ ꯑꯩ ꯌꯥꯝ ꯅꯣꯡ ꯁꯨꯕꯅꯦ ꯁꯤ ꯉꯁꯤ ꯈꯛꯇꯅꯦ ꯅꯧ ꯌꯨꯕꯁꯦ
ꯑꯣ ꯑꯩꯈꯣꯏꯗꯤ ꯑ ꯑꯗꯨꯝ ꯐꯃꯨꯡꯗ ꯍꯤꯞꯄꯒ ꯑꯗꯨꯝ ꯆꯠꯊꯣꯛ ꯆꯠꯁꯤꯟ ꯑꯁꯤ ꯈꯛꯇꯅꯤꯗ
ꯑꯣ ꯂꯉꯍꯤꯀ
ꯎ ꯅꯣꯏꯗꯤ
ꯍꯧꯖꯤ ꯇꯕꯛ ꯇ ꯍꯧꯖꯤ ꯔꯨꯝꯅ
ꯌꯥꯝ ꯐꯩ ꯐꯩ ꯆꯥꯛꯇꯤ ꯆꯥꯨꯔꯕꯣ
ꯇꯔ
ꯎꯝ ꯏꯤꯟꯖꯟ ꯆꯥꯔꯒꯦ
ꯌꯦꯟ ꯆꯥꯌꯦ ꯍꯥꯖꯤꯛ
ꯑꯥꯏꯁ ꯅꯪ ꯊꯣꯡ꯭ꯔꯣ
ꯅꯠꯇꯦ ꯑꯩꯒꯤ ꯏꯆꯦꯅ ꯊꯝꯒꯅꯤ
ꯑꯣ ꯌꯦꯟꯁꯥꯡꯀꯨꯝꯝꯗꯤ ꯅꯨꯄꯥꯅ ꯊꯣꯡꯕꯩ ꯍꯥꯎꯋꯅꯤꯗ
ꯑꯩ ꯏꯗꯕꯅꯦ ꯑꯩꯁꯨ ꯊꯣꯡꯗꯦꯗ ꯎꯝ ꯐꯧꯅꯤꯡꯗꯦꯕ ꯇꯜꯂꯦꯕ
ꯑꯗꯨ ꯑꯗꯨꯅꯦ
ꯎꯝ ꯆꯥꯛ ꯏꯟꯁꯥꯡꯒ ꯊꯣꯡꯗꯕꯅꯤꯅ ꯑꯗꯨꯝ ꯇꯜꯂꯦ ꯅꯨꯡꯇꯤꯒꯤ ꯎꯝ ꯎꯝ ꯇꯥꯟꯒꯕꯅꯦ
ꯊꯩꯕ ꯍꯩꯒꯗꯕꯅꯦꯕ ꯄꯪꯕ ꯌꯥꯗꯦꯕ ꯍꯧꯖꯤꯛ ꯀ ꯇꯧꯔꯤꯁꯦ ꯆꯥꯛ ꯊꯣꯡꯕ ꯃꯇꯝꯗꯗꯤ ꯇꯨꯝꯕ ꯁꯥꯒꯦꯔꯥ ꯀꯩ ꯁꯥꯒꯦꯔꯥ ꯑꯗꯨꯝ ꯇꯧꯒꯗꯕꯅꯤ ꯆꯥꯕ ꯆꯗꯅ ꯑꯃꯨ
ꯍꯣꯏ ꯍꯣꯏ ꯂꯪꯅꯕ ꯆꯨꯝꯕ
ꯀꯩꯒꯨꯝꯕ ꯀꯩ ꯀꯩ ꯑꯗꯨꯝ ꯄ꯭ꯔꯣꯒ꯭ꯔꯥꯝꯒꯨꯝꯕ ꯂꯩꯔꯁꯨ ꯑꯗꯨꯝ ꯇꯧꯒꯗꯕꯅꯤ ꯆꯥꯐꯝ ꯃꯇꯝꯝꯗ ꯂꯥꯛꯀꯗꯕꯅꯦꯕ
ꯎ
ꯀꯩ ꯀꯔꯤ ꯇꯧꯔꯤꯒꯦ ꯍꯧꯖꯤꯛꯇꯤ
ꯊꯕꯛꯁꯨꯨ ꯊꯕꯛ ꯆꯠꯂꯒ ꯑꯗꯨꯝ ꯂꯩꯕꯅꯤ ꯊꯕꯛ ꯇ꯭ꯔ ꯂ ꯑꯗꯨꯝ ꯨꯝꯗꯂꯌꯦ
ꯑꯣ ꯊꯕꯛ ꯐꯪꯉꯦꯗꯅ ꯅꯣꯏꯗꯤ ꯐꯔꯦꯅ
ꯊꯕꯥꯛ ꯐꯥꯉꯣꯏꯁ
ꯎꯝ ꯑꯩꯈꯣꯏꯗꯤ ꯊꯕꯛꯁꯨ ꯐꯪꯗꯕꯅꯤꯅ ꯌꯥꯗ꯭ꯔꯤꯅꯦ
ꯑꯣ
ꯑꯁ ꯃꯥꯏ ꯃꯨꯠ ꯃꯨꯠꯈ꯭ꯔꯦ
ꯃꯄꯥꯟꯗꯅꯤ ꯍꯥꯏꯗ ꯊꯕ ꯇꯗ
ꯑꯣ ꯌꯥꯝ ꯐꯥꯏ
ꯅꯈꯣꯏꯗꯤ ꯃꯩꯇꯩꯂꯣꯟ ꯐꯖꯅ ꯉꯥꯡ ꯉꯥꯡꯕ ꯍꯩ ꯑꯩꯗꯤ ꯐꯖꯅ ꯉꯥꯡꯕ ꯍꯩꯖꯦ
ꯑꯩꯁ ꯅꯪꯅ ꯍꯥꯏꯌꯦꯅ ꯍꯥꯏꯔ ꯑꯩꯗꯤ ꯍꯩꯇꯕꯅꯦ ꯑꯗꯨꯝ ꯇꯝꯕꯅꯦ
ꯈꯥꯡꯕꯁꯦ
ꯑꯣ ꯈꯤꯇꯪ ꯈꯤꯇꯪ ꯑꯣꯏꯔꯁꯨ ꯌꯥꯏꯗ ꯀꯩꯁꯨ ꯀꯥꯏꯗꯦꯗ
ꯐꯖꯅ ꯉꯥꯡꯕ ꯍꯅꯩ
ꯎꯝ ꯑꯩ ꯌꯥꯝ ꯉꯥꯡꯗꯤ ꯂꯣꯏꯔꯦꯗꯅ
ꯑ
ꯑꯩꯁꯨ ꯅꯨꯡꯁꯥ ꯊꯤꯔꯤꯅꯨꯗ ꯑꯩ ꯂꯩꯔꯤꯁꯤꯗꯤ ꯅꯪꯒꯤꯗꯃꯛꯇꯅꯤꯅꯦ ꯀꯩꯅꯣ ꯎꯝ ꯑꯦ ꯏꯇꯥꯎꯕꯤꯁꯦ ꯕꯣꯜꯒ ꯌꯦꯡꯗ꯭ꯔꯣ ꯑꯣ ꯀꯩꯁꯄꯣꯔꯠꯔꯣ ꯀꯩꯗ
ꯑꯇꯃ
ꯑꯔꯖꯦꯟꯇꯤꯅꯥ ꯑꯁꯟꯗꯛ ꯑꯃꯛꯁꯤꯦ ꯃꯣꯏ ꯀꯥꯗꯧꯔꯥ ꯈꯪꯗ꯭ꯣꯏꯅꯦ
ꯐꯤꯠ ꯇꯧꯤꯅꯤ
ꯃꯣꯏꯗꯤ ꯌꯥꯏꯅꯦ ꯑꯉꯥꯡꯕꯁꯤꯡꯗꯤ ꯌꯥꯗ꯭ꯔꯦꯍꯦ
ꯔꯥꯡ ꯖꯄꯥꯟ ꯭ꯔꯥꯖꯤꯜ ꯁꯅꯥ ꯃꯗꯨ
ꯑꯗꯨꯁꯨ ꯌꯥꯗꯕ ꯉꯝꯗꯧ ꯀꯅꯥ ꯉꯝꯒꯦ ꯭ꯔꯖꯤꯜ ꯑꯃꯥ
ꯍꯣꯏ ꯕ꯭ꯔꯖꯤꯜ ꯒꯣꯜ ꯑꯅꯤ ꯖꯄꯥꯟ ꯍꯥꯃꯥ
ꯖꯄꯥꯟꯁꯤꯡꯁꯨ ꯌꯥꯝ ꯄꯪꯕꯗꯤ ꯅꯠꯇꯦꯗ
ꯍꯣꯏ ꯍꯣꯏ ꯐꯪꯣ ꯐꯖꯅ ꯐꯪ ꯕ ꯃꯈꯣꯏꯗꯤ ꯔꯔꯅꯥ ꯑꯩ ꯆ ꯆꯥꯃꯉ ꯂꯁ ꯇꯧꯔꯤ ꯏꯂꯔ
ꯑꯝ
ꯊꯀꯤꯌꯨ ꯐꯦꯟ ꯀ ꯎ ꯔꯥꯡ ꯕꯣꯠ ꯇꯧꯔꯝꯕ ꯑꯩ
ꯑꯦꯡꯗꯤ ꯀꯥꯏ ꯆ ꯆꯠꯂꯔꯣ ꯆꯠꯀꯗꯔꯣ
ꯀꯔꯦꯟ ꯆꯕꯥ ꯆꯕꯥꯛ ꯆꯀ
ꯑꯣ ꯅꯁꯤ ꯊꯕꯛ ꯌꯥꯝ ꯃꯥꯅꯤ
ꯑꯦ
ꯑꯁ ꯃꯔꯝ ꯌꯥꯝ ꯑꯣꯒꯦ ꯑꯣꯏꯦꯀꯣ ꯃꯤ ꯃꯆꯥꯗꯤ
ꯑꯦꯈꯣꯏꯅꯦ
ꯑꯩꯈꯣꯏꯗꯤ ꯃꯔꯝ ꯌꯥꯎꯛꯇꯥꯕꯅꯦ ꯂꯝꯍꯦꯟꯕꯅꯦ
ꯆꯞ ꯃꯅꯉ
ꯁ ꯏꯟꯕ ꯉꯝꯗꯦ ꯂꯝ ꯍꯟꯕꯅ ꯅꯝꯕꯔꯗꯤ ꯆꯠꯄꯅꯤꯅꯦ ꯋꯥꯔꯃꯤꯡ ꯆꯠꯄ ꯀꯥꯟꯒꯕꯨꯅꯤ ꯑꯩꯈꯣꯏꯗꯤ
ꯎꯝ
ꯍꯣꯏ ꯏꯊ ꯏꯊꯟꯗꯔꯥ ꯅꯪ ꯂꯩꯕꯗꯣ
ꯑ ꯏꯃꯥꯒꯗꯤ ꯏꯆꯦꯒ ꯑꯗꯨꯝ ꯃꯄꯥꯟꯗ ꯂꯩꯗ ꯑꯩꯅ ꯃꯔꯝ ꯂꯩꯏꯕ ꯁꯥꯏꯅꯤ ꯀꯩꯁꯨ ꯂꯝꯀꯪꯗꯦ ꯅꯨꯡꯁꯥꯁꯨ ꯊꯣꯛꯇ꯭ꯔꯁꯨ ꯑꯗꯨꯝ ꯊꯥꯏꯅꯤ
ꯅ ꯀꯥꯔꯁ ꯁꯤꯔꯟꯖꯤ ꯌꯥꯝꯕ ꯁꯔ
ꯅꯣꯡ ꯇꯥꯕꯅ ꯍꯦꯟꯅ ꯅꯣꯡ ꯆꯨꯕꯅ ꯍꯦꯟꯅ ꯐꯠꯇ꯭ꯔꯣꯏ
ꯑꯗꯨꯝ ꯁꯤ ꯇꯕꯠꯇꯦ ꯁꯤ ꯅꯃꯤꯒꯦ ꯌꯥꯅꯦ ꯐꯖꯅ ꯆꯨꯅꯦꯕ ꯐꯖꯥꯅ ꯇꯨ ꯍꯗ ꯄ ꯀꯗꯥ ꯑ ꯈꯔ ꯇꯥꯔꯒ ꯍꯣꯏ
ꯈꯤꯇꯪ ꯈꯤꯇꯪ ꯇꯥꯔꯒ ꯆꯨꯗꯤ ꯆꯨꯗꯕꯗꯣ ꯅꯅꯤꯡꯒꯤ ꯈꯛꯇ
ꯍꯣꯏ ꯉꯔꯥꯡ ꯇꯥꯕꯗ ꯐ꯭ꯔꯦꯟꯒꯤ ꯃꯈꯣꯟꯅꯤ
ꯑꯣ ꯑꯩ ꯌꯥꯝꯃꯤꯅꯤ
ꯎꯝ
ꯅꯣꯏꯗꯤ ꯆ ꯊꯦꯡ ꯆꯥꯕ꯭ꯔꯣ ꯉꯟꯅ ꯆꯥꯕ꯭ꯔꯣ
ꯏꯁ ꯊꯦꯡꯉꯁꯥꯏꯅꯦ ꯇꯨ ꯄꯤꯑꯦꯝ ꯇꯦꯟ ꯄꯤꯑꯦꯝꯇꯥ
ꯎ
ꯂꯟꯁꯅ ꯇꯨ ꯄꯤ ꯑꯦꯝꯗ ꯆꯥꯏꯦ ꯗꯤꯟꯅꯔꯅ ꯚꯦꯟ ꯄꯤ ꯑꯦꯝ ꯇꯦꯟ ꯄꯤꯦꯝ ꯗꯨ ꯠ ꯆꯠꯄ ꯆ
ꯎꯝ ꯀꯣꯏꯕꯨꯗꯤ ꯑꯁ ꯆꯠꯄ ꯅꯨꯡꯉꯥꯏꯅꯤꯅꯦ
ꯍꯣꯏ
ꯅꯣꯏꯗꯤ ꯃꯄꯥꯟ ꯂꯝꯗ ꯂꯩꯕ ꯅꯠꯇ꯭ꯔꯣ
ꯅꯨꯅꯤꯄꯥꯥꯟꯗꯅꯦ
ꯑꯣ ꯑꯗꯨꯗꯤ ꯌꯥꯝ ꯂꯩꯌꯦꯦꯅ ꯀꯣꯏꯕꯁꯨ ꯑꯗꯨꯝ ꯅꯨꯡꯇꯤꯒꯤ ꯆꯠꯄ ꯌꯥꯏ ꯃꯐꯝꯁꯨ ꯐꯖ ꯐꯖꯕ ꯂꯩꯅꯤꯅ
ꯎꯝ ꯁ ꯃꯩꯗꯔꯗꯤ ꯆꯠꯄꯤ ꯌꯥꯅꯦ ꯃ
ꯃꯤ ꯃꯔꯣꯜꯁꯨ ꯈꯥꯡꯗꯕꯅꯤꯅ ꯆꯠꯄ ꯌꯥꯗꯅꯤ
ꯏꯪꯂꯤꯁ ꯍꯤꯟꯤ ꯀꯪꯅꯤ ꯇꯔ
ꯎꯝ ꯑꯣ ꯅꯪꯗꯤ ꯌꯥꯝ ꯈꯪꯕ ꯃꯥꯜꯂꯦꯅꯦ ꯑꯗꯨꯒꯤ ꯆꯠꯄ ꯃꯥꯜꯂꯦꯗ
ꯊ
ꯂꯥꯏꯔꯤꯛ ꯀ ꯌꯥꯝ ꯐꯕ ꯃꯥꯜꯂꯦꯗ
ꯑꯦ ꯅꯣꯏꯅ ꯐꯠꯒꯦꯁꯤ ꯑꯩ
ꯑꯩꯗꯤ ꯑꯩꯁꯤ ꯌꯥꯗ꯭ꯔꯦꯗ ꯌꯦꯔꯨꯝ ꯈꯛꯇ ꯂꯧꯔꯛꯏꯗ ꯑꯦꯛꯖꯥꯝ ꯂꯥꯛꯗꯏ
ꯏ
ꯔꯤꯖꯜꯀ ꯔꯤꯖꯜꯀ ꯌꯦꯡꯕ ꯌꯥꯗꯕꯅꯦ ꯃꯣꯔꯣꯛ ꯑꯉꯥꯡꯕ ꯉꯥꯛꯇ ꯔꯦ ꯄꯦꯄꯥ ꯏꯗꯤ ꯐꯠꯇꯦ
ꯋꯥꯥꯔꯁꯨ ꯆꯪꯗ꯭ꯔꯣ ꯀꯣꯛꯄ꯭ꯔꯣ ꯀꯣꯛꯄ꯭ꯔꯣꯅꯦ ꯁꯟꯊꯤ ꯍꯥꯕꯅꯦ
ꯑꯩꯁꯨꯅꯦ
ꯎꯝ ꯎ ꯁꯁ ꯅꯣꯏꯗꯤ ꯑꯗꯨꯝ ꯁꯥꯕ꯭ꯔꯣ ꯏꯪꯕ꯭ꯔꯣ
ꯑꯦꯪ ꯏꯪꯕꯁꯤꯗ ꯂꯩꯇꯦ ꯁꯤꯗ ꯁꯥꯕ ꯁꯤꯖꯟ ꯈꯛꯇꯅ ꯍꯣꯏ
ꯏꯪꯒ ꯁꯤꯖꯟ ꯂꯩꯇ ꯍꯣꯏ ꯌꯥꯝ ꯐꯠꯇꯦ ꯀꯔꯤꯁꯨ ꯇꯧꯅꯒ ꯇꯝꯕꯅꯤ
ꯏꯪꯕ ꯁꯤ ꯆꯠ ꯂꯩꯇ꯭ꯔꯗꯤ ꯄꯨꯈ꯭ꯔꯤꯗ ꯀꯣ ꯂꯨꯞꯄ ꯀꯗꯃꯤ ꯁꯥꯐꯅꯤꯗ
ꯁꯝꯃꯔ ꯁꯤꯖꯟ ꯈꯛꯇꯅꯦ ꯁꯤꯅ ꯍꯧꯖꯤꯛ ꯇꯥꯕ ꯃꯒꯣꯟꯅꯣ ꯑꯁ ꯌꯥꯝ ꯅꯨꯡꯁꯤꯌꯦꯩ ꯌꯨꯝꯗ ꯅꯤꯡꯊꯤ ꯂꯛꯑꯦ ꯑꯦ ꯍꯣꯏ ꯌꯨꯝꯗ ꯃꯤ ꯌꯥꯝ ꯅꯨꯡꯁꯤꯌꯦꯕ ꯐꯁꯤꯗꯤ ꯇꯥꯕ ꯄꯪ
ꯎꯝ ꯅꯣꯏꯗꯤ ꯇꯥꯕ ꯐꯪꯉꯣꯏꯗ ꯑꯗꯨꯒꯨꯝꯕ ꯑꯁ ꯖꯤꯕꯁꯨ ꯂꯩꯔꯣꯏꯗ ꯑꯩꯈꯣꯏꯗꯤ ꯌꯥꯝ ꯂꯩꯕ ꯀꯥꯡꯗꯤ ꯂꯩꯕ꯭ꯔꯣ ꯑꯗꯨꯗ
ꯑ ꯀꯅꯤ ꯌꯥꯝꯃꯦꯁꯤ ꯇꯨꯝꯝꯕ ꯌꯥ
ꯎꯝ ꯎꯝ
ꯌꯥꯝ ꯗꯤꯁꯇꯥꯔꯕ ꯇꯧꯋꯦꯕ ꯎꯝ ꯇꯨꯝꯝꯕ ꯌꯥꯗꯦ
ꯎꯝ
ꯈꯪꯗꯦꯅꯦ ꯅꯣꯏꯗꯤ ꯌꯨꯝꯗ ꯂꯥꯏꯔꯛ ꯌꯥꯝ ꯅꯨꯡꯉꯥꯏꯀꯣ ꯑꯩꯈꯣꯏꯒꯤ ꯊꯕꯛ ꯁꯨꯗ꯭ꯔꯗꯤ ꯀꯔꯤꯁꯨ ꯆꯥꯕ ꯐꯪꯗꯦꯕ
ꯊꯤꯕ ꯌꯥꯎꯔꯣꯏꯗ ꯑꯗꯨꯗꯤ
ꯑꯩꯒꯤ ꯆꯤꯟ ꯊꯤꯕ ꯅꯠꯇꯦ
ꯑꯩ ꯀꯣꯏꯁꯨ ꯀꯩ ꯀꯩꯁꯨ ꯁꯨꯗꯦꯅ ꯑ ꯑꯗꯨ ꯏꯅꯥꯛꯁꯨ ꯈꯨꯟꯗꯦ ꯂꯥꯏꯔꯕꯅꯤ ꯑꯗꯨ ꯑꯣꯏꯔꯁꯨ ꯑꯗꯨꯝ ꯂꯩꯅ ꯃꯔꯛ ꯃꯔꯛꯇꯗꯤ ꯁꯨꯑꯕꯠꯂꯣ
ꯎꯝ
ꯅꯨꯡꯇꯤꯒꯤ ꯁꯨꯔꯗꯤ ꯑ ꯍꯧꯖꯤꯛ ꯑꯉꯥꯡꯅꯦꯅꯀꯣ ꯍꯌꯦꯡꯋꯥꯏ ꯑꯍꯥꯟꯕ ꯑꯣꯏꯔꯛꯄ ꯀꯥꯟꯗ ꯑꯁ ꯌꯥꯝ ꯁꯣꯟꯒꯅꯦꯕ
ꯍꯣꯏ ꯑꯩꯈꯣꯏꯗꯤ ꯌꯨꯝꯗ ꯂꯩꯕ ꯀꯥꯟꯅꯣ ꯑꯩ ꯊꯕꯥꯛ ꯌꯥꯝ ꯆꯨꯕ ꯄꯗ ꯐꯔꯤꯅꯦ ꯂꯥꯏꯔꯦꯒ ꯑꯣ ꯃꯥ ꯌꯦꯡꯕ ꯌꯥꯗꯦꯔ
ꯅꯁꯥ ꯌꯥꯝ ꯐꯔꯝꯒꯅꯤꯀꯣ ꯊꯕꯛ ꯁꯨꯕꯅꯤꯅ ꯑꯦ
ꯇꯃ ꯇꯕꯨꯗ ꯃꯣꯔꯅꯤꯡꯁꯦ ꯍꯥꯏꯕꯗꯣ ꯅꯨꯡꯗꯥꯡꯇ ꯍꯥꯏꯔꯃꯅꯤ
ꯅꯪꯁꯦ ꯊꯕꯛ ꯇꯧꯁꯦ ꯁꯥꯔꯚꯤꯁꯔꯣ
ꯁꯥꯔꯚꯤꯁ ꯅꯠꯇꯦ ꯕꯤ ꯇꯅꯔꯤꯗꯅꯤ ꯍꯁꯄꯤꯇꯥꯜꯗꯅꯦ
ꯍꯣꯁꯄꯤꯇꯥꯜꯗ ꯇꯧꯕ
ꯕꯤꯗꯅꯥꯂꯤ ꯍꯣꯁꯄꯤꯇꯥꯜ
ꯑꯣ ꯌꯥꯏ ꯌꯥꯏ ꯀꯩꯁꯨ ꯀꯥꯏꯗꯦꯅ ꯅꯣꯏꯗꯤ ꯑꯁ ꯑꯗꯨꯒꯨꯝꯕꯁꯨ ꯐꯕ ꯐꯪꯕ ꯌꯥꯏ ꯌꯥꯝ ꯐꯔꯦꯅꯦ ꯑꯩꯈꯣꯏꯗꯤ ꯌꯥꯝꯇ ꯁꯨꯕ ꯐꯪꯕ
ꯑꯦ
ꯑꯗꯨꯒ ꯆꯪꯕ ꯌꯥꯗ꯭ꯔꯦ ꯍꯧꯖꯤꯛꯀꯤ ꯃꯇꯝꯗ ꯑ
ꯅꯣꯏꯁꯨꯨ ꯂꯥꯛꯑꯣ
ꯂꯥꯛꯀꯦ ꯅꯣꯡꯃ ꯄꯨꯜꯂꯁꯤ
ꯍꯣꯏ ꯍꯣꯏ ꯁꯨꯝ ꯄꯨꯟꯕ ꯌꯥꯏꯅ
ꯎꯝ ꯎꯝ ꯎꯝ ꯎꯝ ꯑꯦ ꯀꯩ ꯌꯦꯟꯖꯥꯡ ꯊꯣꯡꯒꯦ ꯍꯥꯏꯔꯕ꯭ꯔꯣ
ꯀꯗꯅꯦ ꯀ
ꯎꯝ ꯊꯥꯎꯕꯤ ꯌꯥꯗ ꯑꯗꯨꯕꯨꯣ ꯑꯩ ꯇꯨꯡ ꯍꯪꯕ꯭ꯔꯥ ꯎꯝ ꯑ ꯑꯁ
ꯑꯗꯨꯝ ꯄꯥꯎ ꯐꯣꯟꯟꯅꯁꯦ ꯀꯣ ꯍꯣꯏ ꯄꯨꯟꯁꯦ ꯄꯨꯟꯁꯦ ꯁꯣꯏꯗꯅ
ꯎ ꯁꯣꯏꯗꯅ ꯄꯒꯦ ꯂꯜꯅꯤ ꯥꯏ ꯀꯣꯏꯁꯨ ꯅꯣꯡꯃ ꯅꯣꯡꯃ ꯅꯠꯇ꯭ꯔꯗꯤ ꯅꯣꯡꯃꯗꯤ ꯑꯗꯨꯝ ꯄꯨꯟꯒꯅꯤ ꯑꯗꯨꯅ ꯑꯩꯈꯣꯏꯁꯨ ꯑꯗꯨꯝ ꯂꯥꯛꯀꯅꯤ